ꯍꯜꯂꯣ ꯇꯥꯕ꯭ꯔꯣ
ꯍꯜꯂꯣ
ꯑꯣ ꯍꯜꯂꯣ ꯀ꯭ꯔꯤ ꯇꯩꯕ ꯂꯩꯒꯦ
ꯐꯝꯃꯒ ꯂꯩꯌꯦ ꯅꯪꯗꯤ
ꯑꯩꯁꯨ ꯐꯝꯒ ꯂꯩꯌꯦ
ꯑꯣ ꯅꯪꯒꯤ ꯈꯣꯟꯖꯦꯜꯁꯦ ꯀꯩꯅꯣ ꯌꯥꯝ ꯁꯦꯡꯗꯤꯌꯦ
ꯑꯩꯒꯤꯔꯣ
ꯑꯥ ꯌꯥꯝ ꯇꯞꯅ ꯇꯥꯏꯌꯦ
ꯍꯧꯖꯤꯛꯇꯤ
ꯈꯔꯗꯤ ꯁꯦꯡꯉꯦ ꯑꯗꯨꯕꯨ ꯌꯥꯝ ꯇꯞꯅ ꯇꯥꯏꯌꯦꯕ
ꯈꯪꯗꯦ ꯍꯧꯖꯤꯛꯇꯤ ꯐꯔꯕ꯭ꯔꯣ
ꯍꯧꯖꯤꯛ ꯑꯃꯨꯛꯀ ꯍꯥꯏꯔꯛꯑꯣ
ꯐꯥꯔꯕꯣ
ꯑ ꯈꯔ ꯑꯥ ꯍꯧꯖꯤꯛ ꯈꯔ ꯐꯔꯦ
ꯑꯣ
ꯀꯩꯗꯧꯔꯤꯅꯣ
ꯑꯩ ꯐꯝꯃꯂꯦ ꯆꯥ ꯆꯔꯥ ꯑꯥ ꯆꯔꯥ ꯋꯥꯅꯕ꯭ꯔꯣ ꯅꯪꯗꯤ
ꯑꯩ ꯉꯁꯤ ꯆꯔꯥ ꯋꯥꯟꯗ꯭ꯔꯦ ꯏꯟꯖꯥꯡ ꯍꯥꯎꯗꯕ
ꯍꯣꯁꯇꯦꯜꯗ ꯂꯩꯕ
ꯍꯥꯥ
ꯍꯣꯁꯇꯦꯜꯗ ꯂꯩꯕ꯭ꯔꯥꯅ
ꯌꯨꯝꯗꯅꯤꯗ
ꯑꯣ
ꯅꯪ ꯅꯪꯗꯤ ꯆꯩꯔꯥ ꯋꯥꯔꯕꯣ
ꯑꯩꯁꯨ ꯉꯁꯤ ꯇꯧꯗ ꯆꯩꯔꯥꯎ ꯋꯥꯗꯦ ꯉꯁꯤ
ꯎꯝ
ꯑꯩ ꯍꯣꯁꯇꯦꯜꯗ ꯂꯩꯌꯦ
ꯑꯣ ꯅꯨꯡꯉꯥꯏꯔꯝꯅꯤꯅꯦ ꯍꯣꯁꯇꯦꯜ ꯂꯩꯕꯗꯤ
ꯑ ꯄꯥꯛ ꯃꯉꯥꯏꯅꯤꯗ ꯑꯩꯈꯣꯏ ꯍꯣꯁꯇꯦꯜꯗꯤ ꯍꯥꯏꯕꯗꯤꯄꯥꯟ ꯊꯣꯛꯄ ꯀꯩꯀꯥ ꯌꯥꯗꯕꯅꯤꯅꯀꯣ
ꯎꯝ
ꯑꯗꯨꯒ ꯑꯩꯈꯣꯏ ꯅꯨꯡꯗꯥꯡꯗꯣ ꯐꯣꯟ ꯁꯤꯛꯁꯇ ꯁꯝꯃꯤꯠ ꯇꯧꯋꯦ ꯑꯗꯨꯒ ꯑꯦꯂꯚꯦꯟ ꯊꯥꯔꯇꯤꯗ ꯑꯃꯨꯛꯀ ꯄꯤꯊꯣꯛꯑꯦꯕ
ꯎꯝ
ꯑꯗꯨ ꯈꯪꯗ
ꯑꯗꯨꯗꯤ ꯊꯦꯡꯅ ꯑꯗꯨꯝ ꯄꯥꯏꯕ ꯌꯥꯏꯅꯦ
ꯍꯣꯏ ꯑꯗꯨꯝ ꯊꯦꯡꯡꯅ ꯄꯥꯏꯌꯦ ꯋꯥꯟ ꯇꯨꯗ ꯑꯗꯨꯝ ꯇꯨꯝꯃꯦ ꯑꯩꯈꯣꯏ
ꯑꯣ ꯌꯥꯝ ꯐꯩꯅꯦ ꯅꯣꯏꯒꯤ ꯍꯣꯁꯇꯦꯜꯁꯤꯗꯤ
ꯏꯁ
ꯃꯤꯗꯤ ꯑ ꯐꯣꯟꯣꯟꯒ ꯄꯥꯏꯍꯟꯗꯕꯤꯒ ꯇꯧꯕꯗꯣ
ꯑꯣ ꯑꯣ
ꯅꯣꯏꯒꯤꯗꯤ ꯐꯩꯌꯦꯕ
ꯅꯪ ꯆꯤꯆꯦ ꯀꯧꯗꯣꯏꯔꯥ ꯀꯩ ꯇꯧ ꯅꯪ ꯀꯣꯂꯦꯖ ꯀꯥꯑꯕ꯭ꯔꯣ ꯅꯪ ꯅꯪ ꯀꯔꯤ ꯁꯃꯁ꯭ꯌꯥꯔ
ꯑꯩꯗꯤ ꯂꯣꯏꯔꯦ ꯀꯨꯏꯔꯦ ꯎꯝ ꯅꯪꯗꯤ ꯀꯩ ꯇꯝꯃꯤꯅꯣ
ꯑꯩ ꯎꯇꯤ ꯇꯝꯕ
ꯑꯣ ꯌꯥꯝ ꯐꯩ
ꯎꯝ
ꯀꯩ ꯃꯊꯦꯜ ꯆꯥꯔꯒꯦ ꯉꯁꯤꯗꯤ
ꯉꯁꯤ ꯁꯣꯏꯕꯨꯝꯒ ꯄꯥꯟ ꯏꯔꯣꯟꯕ ꯑꯃꯈꯣꯏꯕꯤꯤꯌꯦ
ꯍꯔꯥꯎꯅꯤꯗ ꯑꯗꯨꯗꯤ
ꯍꯥꯎꯋꯦ ꯑꯣ ꯅꯪꯗꯤ ꯀꯔꯤ ꯆꯥꯈꯤꯒꯦ ꯉꯁꯤ
ꯑꯩꯗꯤ ꯉꯁꯤꯁꯦ ꯑꯂꯨ ꯆꯥꯏꯌꯦ
ꯍꯜꯂꯨ
ꯑꯂꯨ ꯑꯂꯨꯒ ꯁꯧꯒꯔꯤꯒ
ꯑꯣ ꯑꯣ ꯍꯥꯎꯕꯅꯦ ꯑꯣ
ꯎꯝ ꯍꯦ
ꯍꯣꯏ ꯁꯤꯗꯤ ꯐꯖꯅ ꯄꯤꯗꯦ ꯃꯍꯤ ꯈꯛꯇ ꯄꯤꯌꯦ
ꯀꯩ ꯍꯥꯏꯕ
ꯃꯍꯤ ꯃꯍꯤ ꯈꯛꯇ ꯄꯤꯑꯕ ꯃꯅꯥꯛ ꯀꯩꯀꯥꯗꯣ ꯐꯖꯅ ꯄꯤꯗꯦꯕ ꯆꯧꯁꯤꯁꯦ ꯍꯥꯏꯗꯤ ꯃꯤ ꯌꯥꯝꯅꯤꯅꯀꯣ
ꯑꯣ
ꯄꯥꯛ
ꯑꯣ ꯆꯥꯛ ꯍꯟꯖꯥꯡꯗꯤ ꯍꯥꯎꯕ꯭ꯔꯥ
ꯑꯁ ꯎ ꯌꯥꯝ ꯍꯥꯎꯕ ꯃꯇꯝꯁꯨ ꯂꯩꯑꯦ ꯌꯥꯝ ꯍꯥꯎꯗꯕ ꯃꯇꯝ ꯃꯇꯝꯁꯨ ꯂꯩꯌꯦꯦ ꯑꯗꯨꯝ ꯇꯧꯋꯦ ꯍꯧꯖꯤꯛꯀꯥꯟꯗꯤ ꯑꯗꯨꯝ ꯌꯦ ꯅꯨꯡꯇꯤꯒꯤ ꯄꯤꯌꯦꯦ ꯅꯨꯡꯗꯥꯡꯗ
ꯑꯗꯨꯗꯤ ꯐꯩꯅꯦ
ꯍꯣꯏ ꯑꯃꯨꯛꯀꯣ ꯇꯣꯛꯈꯅꯤ ꯑꯗꯨ ꯇꯣꯛꯞꯈ꯭ꯔꯅꯤꯗ ꯑꯗꯨꯝ ꯈꯔ ꯂꯩꯔꯒ ꯍꯧꯖꯤꯛꯇꯤ ꯑꯗꯨꯝ ꯌꯦꯡꯉꯦ ꯍꯧꯖꯤꯛꯇꯤ ꯑꯗꯨꯝ ꯄꯤꯌꯦ
ꯍ ꯍꯣꯏ ꯃꯊꯟꯗ ꯂꯩꯕ꯭ꯔꯣ ꯍꯧꯖꯤꯛꯇꯤ
ꯑ ꯏꯊꯟꯗꯂꯑꯦ ꯏꯃꯥꯟꯕꯤ ꯃꯈꯣꯏ ꯇꯨꯝꯈ꯭ꯔꯦ ꯂꯣꯏꯅꯃꯛ ꯑꯩꯗꯣ ꯁꯤ ꯍꯣꯏ ꯑꯗꯨꯝ ꯇꯨꯝꯕ ꯀ꯭ꯔꯤꯀꯥꯗꯤ ꯑꯗꯨꯝ ꯅꯨꯡꯉꯥꯏꯗ ꯨꯡ ꯀ꯭ꯂꯥꯁ ꯍꯜꯂꯛꯑꯒꯨꯝ ꯇꯨꯝꯕ ꯌꯥꯏꯑꯕ ꯄꯨꯡ ꯁꯤꯛꯁ ꯐꯥꯎ ꯅꯪ ꯇꯨꯝꯅꯤꯡꯉꯗꯤꯀꯣ
ꯍꯣꯏ
ꯊꯕꯛ ꯀꯩꯀꯥꯗꯤ ꯄꯥꯛ ꯂꯩꯇꯦ
ꯎꯝ
ꯑꯗꯨꯏꯁꯨ ꯃꯄꯥꯟ ꯊꯣꯛꯍꯕ ꯃꯍꯥꯟ ꯊꯣꯛꯍꯟꯗꯕꯅꯤꯅ ꯇꯟꯥꯟꯕ
ꯍ ꯍꯣꯏ ꯀꯩ ꯅꯨ ꯎꯝ ꯁꯨꯇꯤꯒ ꯑꯝꯇ ꯂꯩꯗ꯭ꯔꯣ ꯅꯣꯏꯒꯤꯗꯤ
ꯁꯨꯇꯤ ꯂꯩꯇꯦ ꯎ ꯏꯁꯤꯡ ꯏꯁꯤꯡ ꯆꯥꯎꯕꯗꯤ ꯁꯨꯇꯤꯗꯤ ꯄꯤꯅꯤ ꯑꯗ ꯏꯁ ꯆ ꯆꯥꯎꯑꯣꯗ ꯉꯥ ꯀ ꯂꯩ
ꯑꯗꯨꯗꯤ ꯏꯁꯤꯡ ꯆꯥꯎ ꯑꯗꯨꯗꯤ ꯅꯣꯡ ꯌꯥꯝ ꯆꯨꯎ ꯍꯥꯏꯒꯗꯕꯅꯤꯅꯦ
ꯍꯣꯏ ꯅꯣꯡꯆꯨꯗꯣ ꯑꯩꯈꯣꯏꯗꯤ ꯉꯥꯏꯈꯗꯣꯏꯅꯦꯕꯣ
ꯑꯣ
ꯇꯨꯔꯒ ꯏꯁꯤꯡ ꯆꯥꯎꯕꯗ ꯌꯨꯝ ꯆꯠꯂꯦꯅ ꯑꯗꯨꯗꯤ ꯐꯪꯗ꯭ꯔꯦ ꯗꯤꯁꯦꯝꯕꯔ ꯀꯩꯀꯥ ꯁꯨꯝ ꯑꯩꯈꯣꯏꯗꯤ꯭ ꯇ꯭ꯋꯦꯟꯇꯤ ꯐꯣꯔꯒꯨꯝꯕ ꯄꯤꯕ ꯗꯦꯠ ꯇ꯭ꯋꯦꯟꯇꯤ ꯐꯣꯔꯒꯨꯝꯗ ꯍꯣꯂꯤꯗꯦꯗꯣ
ꯍꯣꯏ ꯑꯗꯨꯗꯤ ꯁꯨꯇꯤ ꯄꯥꯛꯔ ꯂꯩꯇꯦꯅꯤꯀꯣ
ꯎꯝ ꯁꯨꯇꯤ ꯄꯥꯛ ꯂꯩꯇꯦ ꯍꯥꯏꯗꯤ ꯑꯣ ꯃꯈꯣꯏꯒꯤ ꯐꯦꯁꯇꯤꯕꯦꯜꯒꯨꯝꯕ ꯁꯦꯂꯦꯕ꯭ꯔꯦꯁꯟꯒꯨꯝꯕꯗꯤ ꯅꯣꯡꯃꯅꯤ ꯈꯛꯇꯅꯤꯅ ꯑ ꯅꯣꯡꯃꯅꯤꯗꯤ ꯌꯨꯝꯗ ꯆꯠꯂꯒ ꯀꯥꯟꯅꯗꯦ
ꯍꯣꯏ
ꯌꯨꯝꯗ ꯆꯠꯂꯤ ꯑꯃꯨꯛꯀ ꯍꯜꯂꯛꯉꯥꯏ ꯇꯥꯟꯒꯅꯤ
ꯎꯝ ꯅꯣꯡꯃ ꯅꯤꯅꯤ ꯈꯛꯇꯒꯤꯗꯤ ꯐꯔꯛ ꯌꯥꯝ ꯇꯥꯏꯅꯦ
ꯍꯣꯏ ꯌꯨꯝꯆꯥꯄꯣꯠ ꯁꯔꯨꯛꯄꯨꯗꯤ ꯁꯤꯗ ꯑꯗꯨꯝ ꯂꯩꯌꯦ ꯑꯩꯈꯣꯏꯁꯨ
ꯎꯝ ꯏꯃꯥꯟꯅꯕꯤ ꯑꯩꯈꯣꯏ ꯄꯨꯜꯂꯗꯤ ꯂꯩꯕ ꯅꯨꯡꯉꯥꯏꯕꯅꯤꯗ ꯑꯗꯨꯁꯨꯦ
ꯍꯣꯏ ꯑꯗꯨꯝ ꯄꯨꯟꯕꯗꯤ ꯅꯨꯡꯉꯥꯏꯌꯦ ꯑꯗꯣ ꯂꯣꯏꯅꯃꯛ ꯄꯨꯟꯃꯤꯟꯅꯕ ꯃꯇꯝꯗ ꯀꯩꯀꯥꯗꯤ ꯌꯥꯝ ꯅꯨꯡꯉꯥꯌꯦ ꯏꯃ ꯃꯥꯒꯤ ꯌꯨꯝ ꯅꯤꯡꯁꯤꯡꯕꯗꯣ
ꯍꯣꯏ ꯀꯌꯥꯝ ꯀꯨꯏꯔꯒꯦ ꯇꯝꯕꯥ
ꯍꯥ
ꯀꯌꯥꯝ ꯀꯨꯏꯔꯒꯦ
ꯑꯣ ꯑꯩ ꯐꯥꯔꯁ ꯏꯔ ꯂꯣꯏꯗꯣꯏꯔꯦ
ꯑꯣ ꯆꯍꯤ ꯀꯌꯥ ꯇꯝꯗꯣꯏꯅꯣ
ꯆꯍꯤ ꯃꯔꯤ
ꯋꯥꯠꯂꯤꯅꯦ ꯑꯗꯨꯗꯤ
ꯑꯣ ꯗꯤꯒ꯭ꯔꯤꯒꯤ
ꯆꯍꯤ ꯃꯔꯤ ꯇꯝꯃꯨꯗꯕ ꯅꯨꯡꯉꯥꯏꯕ꯭ꯔꯣ ꯀꯃꯥꯏ ꯇꯧꯕ꯭ꯔꯣ
ꯈꯪꯗꯦꯗ ꯃꯅꯨꯡꯒꯤ ꯄꯥꯠ ꯈꯛꯇ ꯇꯝꯕꯅꯤꯅꯀꯣ
ꯎꯝ
ꯀꯦꯃꯤ ꯇꯗꯦ ꯋꯥꯁꯨ ꯋꯥꯏꯗ ꯑꯗꯨꯝ ꯃꯤ ꯌꯥꯝꯃꯦ ꯑꯪ
ꯎꯝ
ꯋꯥꯁꯨ ꯋꯥꯏꯑꯦ ꯔꯤꯛ ꯄꯥꯕ ꯍꯧꯖꯤꯛ ꯀꯜ
ꯍꯣꯏ ꯑꯗꯨꯗꯤ ꯀꯣꯏꯕ ꯀꯩ ꯀꯨꯝꯕ ꯑꯝꯇ ꯆꯠꯄ ꯐꯪꯗ꯭ꯔꯦꯅꯦ
ꯍꯣꯏ ꯀꯣꯏꯕ ꯀꯤꯔꯤꯀꯥꯔ ꯆꯠꯇꯦ ꯑꯩ ꯍꯥꯏꯗꯤ ꯑꯥ ꯍꯣꯁꯄꯤꯇꯥꯜꯒꯨꯝꯕꯗ ꯃꯄꯥꯜ ꯊꯣꯛꯄ ꯋꯀꯤꯡꯀꯨꯝꯕ ꯊꯣꯛꯄ ꯀꯩꯀꯥꯗꯤ ꯆꯠꯂꯦ ꯑꯗꯨ ꯑꯣꯏꯁꯨ ꯃꯤꯁꯀ ꯆꯥꯃꯤꯟꯅꯕꯗꯣ ꯅꯠꯇ꯭ꯔꯗꯤ ꯆꯠꯇ꯭ꯔꯦ ꯑꯇꯣꯞꯗꯤ ꯑꯗꯨꯝ ꯌꯨꯝ ꯑꯗꯨꯝ ꯀ꯭ꯂꯥꯁ ꯄꯨꯡ ꯇꯔꯥ ꯆꯠꯀꯅꯤ ꯑꯅꯤ ꯃꯈꯥꯏꯗ ꯍꯜꯂꯛꯀꯅꯤ ꯑꯗꯨꯝ ꯂꯩꯔꯦ
ꯍꯥ
ꯑꯗꯨꯝ ꯅꯨꯡꯇꯤꯒꯤ ꯑꯗꯨ ꯑꯩꯈꯣꯏ ꯑꯗꯨꯝ ꯂꯩꯔꯦ
ꯀ꯭ꯂꯥꯁꯇꯤ ꯄꯨꯡ ꯀꯌꯥꯗ ꯍꯧꯒꯦ
ꯄꯨꯡ ꯇꯔꯥꯗ ꯍꯧꯋꯦ ꯑꯗꯨꯒ ꯑꯅꯤ ꯃꯈꯥꯏ ꯐꯥꯎ
ꯎꯝ
ꯑꯗꯨ ꯈꯪꯗꯦ ꯑꯩꯈꯣꯏꯒꯤ ꯄ꯭ꯔꯤꯟꯁꯤꯄꯥꯜ ꯍꯥꯏꯗꯤ ꯃꯔꯤꯗꯁꯨ ꯊꯥꯕ ꯌꯥꯌꯦ ꯃꯉꯥꯁꯨ ꯊꯥꯕ ꯌꯥꯏ ꯑꯗꯨꯝ ꯇꯧꯋꯦ
ꯎꯝ ꯉꯁꯤꯗꯤ ꯆꯠꯇ꯭ꯔꯕꯣ ꯌꯨꯝꯗ ꯑꯥ
ꯍꯟꯂꯛꯑꯦ ꯎꯝ ꯅꯨꯡꯇꯤꯒꯤ ꯍꯨꯝ ꯆꯠꯑꯦ ꯑꯩꯈꯣꯏ ꯍꯣꯁꯇꯦꯜ ꯂꯩꯕꯅꯤꯅ ꯑꯦꯞꯁꯦꯟ ꯍꯥꯏꯕꯗꯤ ꯃꯦꯗꯤꯀꯦꯜ ꯑꯥ ꯑꯧ ꯗꯣꯛꯇꯔꯒꯨꯝꯕ ꯆꯠꯇ꯭ꯔꯗꯤ ꯑꯦꯞꯁꯦꯟ ꯄꯤꯍꯟꯗꯦ ꯑꯩꯈꯣꯏꯗꯤ
ꯑꯣ
ꯑꯗꯨꯝ ꯏꯁꯥ ꯉꯝꯗꯕ ꯀꯩꯀꯥ ꯂꯩꯔꯗꯤ ꯑꯗꯨꯝ ꯇꯧꯔꯦ ꯑꯗꯨ ꯑꯣꯏꯔꯁꯨ ꯑꯇꯩꯗꯤ ꯄꯥꯛ ꯁꯨꯇꯤ ꯂꯧꯒꯦ ꯍꯥꯏꯔꯒ ꯄꯥꯛ ꯄꯤꯗꯦ
ꯎꯝ
ꯁꯨꯇꯤꯁꯨ ꯂꯧꯕ ꯌꯥꯗꯅ ꯒꯔꯨꯞꯇ ꯑꯗꯨꯝ ꯆꯪꯕ ꯃꯇꯝꯗꯥ ꯑꯗꯨꯝ ꯑꯩꯒꯤ ꯔꯣꯟ ꯕꯔ ꯍꯥꯡꯉꯥꯅꯤ ꯅꯪ ꯀꯔꯤꯒꯤ ꯂꯥꯛꯇꯕ꯭ꯔꯥ
ꯎꯝ
ꯅꯪ ꯑꯥ ꯃꯦꯗꯤ ꯃꯦꯗꯤꯀꯦꯜꯒꯤ ꯑꯣ ꯀꯔꯤꯅꯣ ꯗꯨ ꯄꯨꯔꯛꯇꯗꯤ ꯅꯪ ꯅꯨꯡꯉꯥꯏꯔꯣꯏ ꯀꯔꯤꯝ ꯅꯨꯡꯉꯥꯏꯔꯣꯏ ꯑꯗꯨꯃꯥꯏꯅ ꯍꯥꯏꯔꯤꯗꯣ ꯌꯥꯝ ꯏꯁꯇꯤꯛ ꯑꯣꯏꯌꯦꯕ
ꯍ
ꯍꯣꯏ ꯄ꯭ꯔꯤꯟꯁꯤꯄꯥꯜꯗꯣ ꯑꯗꯨꯝ ꯌꯦꯡꯕꯅꯦ ꯑꯩꯈꯣꯏꯒꯤ ꯔꯦꯀꯣꯔꯠ ꯕꯨꯛꯇꯣ꯫
ꯍꯣꯏ ꯋꯥꯔꯝꯅꯤꯅꯦ ꯑꯗꯨꯗꯤ꯫
ꯑꯣ ꯈꯤꯇꯪ ꯋꯥꯏ
ꯎꯝ
ꯌꯥꯝ ꯁꯥꯎꯅꯤꯡꯕ ꯃꯇꯝꯁꯨ ꯂꯩ ꯑꯗꯨ ꯑꯣꯏꯁꯨ ꯎꯄꯥꯏ ꯂꯩꯇꯦꯅ ꯑꯣꯖꯥ ꯑꯣꯏꯕꯅꯤꯅ
ꯍꯣꯏ ꯑ
ꯈꯪꯉꯨꯗꯕ
ꯏꯟꯖꯥꯡꯒꯨꯝꯕꯗꯤ ꯀꯩꯀꯩ ꯄꯤꯖꯒꯦ
ꯄꯥꯟ ꯏꯔꯣꯟꯕ ꯀꯩꯀꯥ ꯄꯤꯑꯦ ꯁꯧꯒ꯭ꯔꯤ ꯄꯤꯑꯦ ꯍꯪꯒꯥꯝ ꯄꯤꯑꯦ ꯕꯤꯟꯁ ꯑꯂꯨ ꯃꯈꯣꯏ ꯃꯤꯛꯁ ꯇꯧꯔꯒ ꯄꯤꯌꯦ ꯑꯗꯨꯒ ꯃꯥꯏꯔꯦꯟꯁꯨ ꯄꯤꯌꯦ ꯈꯣꯡꯗꯣꯝꯁꯨ ꯄꯤꯌꯦ
ꯎꯝ
ꯑꯗꯨꯝ ꯏꯟꯁꯥꯡ ꯑꯗꯨꯝ ꯑꯥ ꯂꯣꯏꯅꯃꯛ ꯑꯗꯨꯝ ꯄꯤꯌꯦꯗ ꯍꯥꯏꯕꯗꯤ ꯁꯤꯖꯟ ꯁꯤꯖꯟꯒꯤꯗꯣ ꯑꯗꯨꯝ ꯄꯤꯌꯦ ꯑꯗꯨꯒ ꯃꯨꯁꯔꯨꯝꯒꯨꯝꯕꯁꯨ ꯄꯤꯌꯦ ꯃꯈꯣꯏꯗꯣ꯫ ꯑꯗꯨꯒ ꯃꯈꯣꯏꯒꯤ ꯄꯠꯅꯝ ꯀ꯭ꯔꯤꯀꯥ ꯍꯥꯏꯕꯗꯣ ꯃꯩꯇꯩ꯫ ꯄꯤꯖꯥ ꯀꯩꯀꯥ ꯍꯥꯏꯕꯗꯣ ꯑꯗꯨꯒꯒꯨꯝꯕꯁꯨ ꯌꯥꯝ ꯄꯤꯌꯦ ꯑꯃꯨꯛ
ꯑꯣ ꯑꯗꯨꯗꯤ ꯃꯊꯦꯜ ꯌꯥꯝ ꯃꯊꯦꯜꯗꯤ ꯌꯥꯝꯃꯤꯅꯦꯀꯣ
ꯍꯣꯏ ꯑꯗꯨꯝ ꯌꯥꯝꯗꯤ ꯌꯥꯝꯃꯦ ꯑꯗꯨ ꯑꯣꯏꯔꯁꯨ ꯃꯈꯣꯏꯅ ꯌꯥꯝ ꯄꯤꯗꯕꯗ ꯃꯤ ꯌꯥꯝꯕ ꯅꯀꯣ ꯌꯨꯝꯗ ꯆꯥꯕ ꯇꯥꯏꯞꯇ ꯐꯪꯗ꯭ꯔꯦ
ꯍꯣꯏ ꯍꯥ ꯉꯁꯤꯗꯤ ꯀꯩ ꯀꯩ ꯑꯃꯨꯛ ꯊꯣꯡꯉꯅꯤ ꯅꯣꯏꯒꯤ
ꯉꯁꯤ ꯌꯦꯟ ꯄꯤꯒꯅꯦ
ꯑꯣ
ꯑꯗꯨꯝ ꯍꯧꯖꯤꯛꯀꯥꯟꯗꯤ ꯑꯗꯨꯝ ꯌꯦꯟ ꯄꯤꯌꯦ ꯅꯨꯡꯇꯤꯒꯤ ꯎꯝ ꯍꯧꯖꯤꯛꯀꯥꯟꯗꯤ ꯆꯥꯛ ꯏꯟꯁꯥꯡ ꯌꯥꯝ ꯍꯥꯎꯋꯦ
ꯆꯥꯛ ꯌꯦꯟꯁꯥꯡ ꯍꯥꯎꯔꯗꯤ ꯂꯩꯕꯁꯨ ꯅꯨꯡꯉꯥꯏ ꯂꯩꯕꯁꯨ ꯅꯨꯡꯉꯥꯏꯕꯅꯤ ꯑꯗꯨꯝ
ꯍꯣꯏ ꯅꯨꯡꯗꯤ ꯅꯨꯡꯉꯥꯏ ꯑꯗꯣ ꯈꯤꯇꯪ ꯈꯤꯇꯪꯗꯤ ꯋꯥꯔꯗꯦꯟꯕꯨꯁꯨ ꯁꯥꯎꯅꯤꯡꯕ ꯑꯃꯇ ꯂꯩꯌꯦ ꯎꯄꯥꯏ ꯂꯩꯇꯦ ꯉꯥꯡꯅꯤ ꯉꯥꯏꯁꯨ
ꯈꯥꯡꯕ ꯇꯥꯕꯅꯤꯅꯦ ꯎꯄꯥꯏ ꯂꯩꯇꯦ ꯎꯝ ꯎꯝ꯫
ꯌꯥꯝ ꯇꯜꯂꯦ ꯑꯩ ꯉꯁꯤ꯫
ꯎꯝ ꯑꯗꯨ ꯂꯣꯏꯔꯗꯤ ꯊꯕꯛ ꯑꯗꯨꯝ ꯐꯪꯉꯅꯤꯅꯦꯀꯣ
ꯍꯣꯏ ꯏꯟꯇꯔꯟꯒꯨꯝꯕ ꯆꯠꯂꯒ ꯀꯩꯀꯥ ꯇꯧꯕꯗꯤ ꯊꯕꯛ ꯑꯗꯨꯝ ꯐꯪꯉꯅꯤ ꯑꯗꯨꯣ ꯊꯕꯛ ꯐꯪꯅꯤꯡꯉꯥꯏꯗꯣ ꯒꯣꯔꯃꯦꯟꯗ ꯆꯪꯅꯤꯡꯕ ꯄ꯭ꯔꯥꯏꯚꯦꯠꯇꯗꯤ ꯀꯔꯤ ꯍꯥꯏꯗꯣꯏꯅꯣ
ꯄ꯭ꯔꯥꯏꯚꯦꯠꯀꯤꯗꯤ ꯑꯥ ꯒꯣꯔꯃꯦꯟꯒꯤꯗꯤ ꯈꯔ ꯐꯩꯗꯅ
ꯍꯣꯏ ꯑꯗꯨ ꯇꯣ ꯒꯣꯔꯃꯦꯟ ꯆꯪꯕꯁꯨ ꯋꯥ ꯂꯨꯗꯤ ꯂꯨꯕ ꯑꯗꯨꯒꯤ ꯃꯔꯣꯟ ꯑꯃ
ꯎꯝ
ꯄꯩꯁꯥ ꯌꯥꯝ ꯆꯥ ꯌꯥꯝ ꯂꯧꯕꯗꯣ ꯅꯪ ꯁꯤ ꯌꯥꯝ ꯄꯤ ꯑꯗꯨꯒꯨꯝ ꯄꯤꯌꯣ ꯍꯥꯏꯗꯣ ꯌꯥꯝ ꯆꯥꯏꯑꯦꯕ꯫
ꯎꯝ꯫
ꯑꯗꯨ ꯃꯦꯟꯇꯥꯗꯦ ꯃꯇꯝ ꯂꯥꯛꯄ ꯃꯇꯝꯗ ꯈꯪꯉꯅꯤ꯫
ꯎꯝ
ꯍꯧꯖꯤꯛꯀꯥꯟꯗꯤ ꯑꯗꯨꯝ ꯅꯪ ꯑꯗꯨꯝ ꯌꯨꯝꯗ ꯂꯩꯕ ꯆꯤꯆꯦ ꯑꯗꯨꯝ
ꯌꯨꯝꯗ ꯑꯗꯨꯝ ꯂꯩ ꯍꯣꯏ
ꯎꯝ
ꯀꯩꯁꯨ ꯇꯧꯗꯦꯗ ꯑꯩꯗꯤ ꯑꯗꯨꯝ ꯂꯩꯌꯦ
ꯌꯥꯝ ꯐꯩꯌꯦ
ꯀꯦꯍꯕ
ꯌꯥꯝ ꯐꯩꯌꯦꯕ ꯑꯩꯈꯣꯏꯁꯨ ꯑꯗꯨꯝ ꯌꯨꯝꯗ ꯂꯩꯅꯤ ꯑꯗꯨꯁꯨ ꯎꯄꯥꯏ ꯂꯩꯗꯤ ꯂꯩꯕ ꯐꯪꯗ꯭ꯔꯦ
ꯎꯄꯥꯏ ꯂꯩꯗꯗꯅ ꯂꯩꯔꯤꯅꯤꯗ
ꯑꯩꯈꯣꯏꯁꯨ ꯐꯪꯉꯕꯗꯤ ꯌꯥꯝ ꯍꯔꯥꯎꯅꯤ꯫
ꯎꯄꯥꯏ ꯂꯩꯇꯗꯅ ꯌꯨꯝꯗ ꯂꯩꯔꯤꯅꯦ꯫
ꯆꯤꯆꯦ ꯅ ꯆꯥꯛ ꯏꯟꯁꯥꯡ ꯊꯣꯡꯕ꯭ꯔꯥ ꯅꯪꯅ ꯌꯨꯝꯗ꯫
ꯍꯣꯏ
ꯃꯤ ꯈꯔꯗꯤ ꯆꯥꯛ ꯏꯟꯁꯥꯡ ꯊꯣꯡꯅꯤꯡꯕ ꯌꯥꯝ ꯂꯩꯕꯅꯤ
ꯌꯥꯝ ꯇꯜꯂꯦ ꯁꯥꯔꯤ ꯉꯩꯁꯤꯗ ꯆꯥꯛ ꯏꯟꯁꯥꯡ ꯊꯣꯡꯕꯒ
ꯑꯩꯁꯨ ꯆꯥꯛ ꯌꯦꯟꯖꯥꯡ ꯊꯣꯡꯕ ꯇꯜꯂꯦ
ꯁꯥꯕꯅꯤꯅꯀꯣ
ꯑ
ꯁꯥꯕꯅꯤꯅ ꯊꯣꯡꯕꯒ ꯑꯁ ꯌꯥꯝ ꯇꯜꯂꯦ
ꯑꯗꯨꯅ ꯏꯆꯥꯡ ꯏꯟꯁꯥꯡ ꯊꯣꯡꯕ ꯑꯩꯁꯨ ꯌꯥꯝ ꯇꯜꯂꯦ
ꯎꯝ
ꯅꯨꯄꯤ ꯑꯣꯏꯔꯕ ꯃꯁꯤ ꯀꯔꯤꯝꯊꯦꯟꯊꯣꯡꯒꯤ ꯈꯥꯟꯅ ꯉ ꯂꯩ ꯀꯥꯏꯁꯤꯦꯁꯦ